ꯇꯥꯔꯤꯕꯔꫭ
ꯇꯥꯔꯦ ꯇꯥꯔꯦ
ꯑ ꯀꯩꯗꯧꯔꯒꯦ ꯀꯩꯗꯧꯔꯝꯃꯤꯅꯣ
ꯆꯨꯝꯍꯤꯤ ꯄꯤꯁ
ꯀꯩꯗꯧꯔꯒ ꯍꯤꯞꯄꯤꯕ
ꯀꯃꯥꯏꯅ ꯇꯧꯔꯤ ꯍꯤꯞꯅꯤꯒꯦ ꯂ ꯆꯤꯡꯊꯣꯛꯑꯒꯦꯕꯗꯤ ꯀꯩꯅꯣ
ꯑꯦ ꯎ
ꯀꯔꯦꯅꯦꯍ
ꯀꯃꯥꯏ ꯋꯥꯏꯅꯣ
ꯆꯩꯕꯤ ꯆꯩꯊꯦꯡ ꯐꯪꯉꯦꯅꯦ
ꯆꯩꯕꯤ ꯆꯩꯩꯊꯦꯡ ꯅꯩꯅꯦ ꯑꯗꯨꯗꯤ
ꯑꯝ
ꯀꯌꯥꯝ ꯀꯌꯥꯝ ꯍꯣꯠꯅꯔꯒꯦ ꯑꯦꯛꯖꯥꯝꯒꯤ ꯄꯔꯤꯈꯥꯒꯤ ꯀꯗꯥꯏ ꯐꯥꯎ ꯌꯧꯅ ꯉꯝꯖꯕꯤ ꯊꯥꯗꯅꯥ ꯍꯣꯠꯅꯔꯕꯒꯦ
ꯀꯣꯐꯤ ꯌꯨꯡꯒꯗꯤ ꯄꯥꯝꯅꯦ ꯈꯪꯗꯦ ꯒ꯭ꯌꯥꯟ ꯇꯥꯗꯦ ꯑꯦꯛꯖꯥꯝ ꯇꯧꯗ꯭ꯔꯤꯕꯣꯛꯗꯤ ꯒ꯭ꯌꯥꯟ ꯇꯥꯔꯣ ꯆꯥꯟꯅꯤꯃꯤꯇ ꯀꯂꯅꯤ
ꯎꯝ ꯎꯝ ꯈꯔꯦ ꯆꯠ ꯆꯠꯅꯤ ꯍꯧꯖꯤꯛ ꯀꯟꯁꯤ
ꯗꯅꯦ
ꯅꯦꯠꯇ꯭ꯔꯣ
ꯃꯅꯤ
ꯑꯗꯨ
ꯆꯦ ꯆꯦ ꯒꯥ ꯀꯝꯃꯔ ꯀꯟꯗ ꯋꯥꯔꯤ ꯁꯔꯤꯅꯤ
ꯉꯁꯥꯏ ꯉꯔꯥꯡ
ꯈꯦ
ꯑꯗꯨꯒ ꯑꯩ ꯉꯁꯥꯏ ꯑꯌꯨꯛ ꯅꯨꯡꯗꯥꯡ ꯇꯧꯕꯅ ꯑꯃꯨꯛ ꯐꯧꯗꯄ ꯆꯠꯈꯤ ꯍꯥꯏ
ꯎꯝ
ꯑ
ꯊꯕ ꯀꯔꯤ
ꯄꯀꯦꯁꯟ ꯇꯧꯗꯦ ꯀꯩꯕꯨꯜ ꯂꯝꯖꯥꯎ ꯅꯦꯁꯅꯦꯜ ꯄꯥꯔꯛꯇ ꯆꯠꯅꯤꯡꯉꯤ ꯆꯠꯂꯒ ꯁꯉꯥꯏ ꯌꯦꯡꯅꯤꯡꯉꯦ ꯁꯉꯥꯏ ꯌꯦꯡꯅꯤꯡꯉꯦ ꯍꯤ ꯇꯣꯡꯅꯤꯡꯉꯦ
ꯐꯨꯝꯗꯤ ꯃꯊꯛ ꯑꯇꯥꯎꯕ ꯑꯃ ꯂꯩꯕꯗꯣ ꯑꯗꯨ ꯅꯦꯜꯂꯒ ꯃꯣꯏ ꯀꯩ ꯐꯤꯕꯝ ꯆꯥꯎ ꯀꯩꯅꯣ ꯑꯇꯩ ꯇꯗ ꯀꯤꯁꯥꯥꯎꯁꯦ ꯀꯁꯨ ꯇꯗ ꯍꯤꯃꯂꯌꯥꯟ
ꯎꯝ ꯑꯩ ꯁꯉꯥꯏ ꯗꯥꯏꯔꯦꯛ ꯎꯔꯦ ꯏꯅꯛ ꯅꯛꯅꯅ ꯃꯤ ꯇꯔ ꯑꯃꯣ ꯑꯃꯛ
ꯑꯩꯁꯨ ꯎꯔꯦ
ꯑꯪ ꯑꯣꯏꯒꯗ꯭ꯔꯥ ꯃꯣꯏ ꯁꯨꯃꯥꯏꯅ ꯌꯣꯠꯅ ꯄꯔꯦꯡ ꯄꯔꯦꯡ ꯈꯥꯔꯒ ꯂꯝꯕꯤ ꯆꯠꯐꯝꯗ ꯑꯥ ꯃꯥꯒꯤ ꯑꯥꯏꯕꯤ ꯌꯦꯡꯐꯝꯁꯨ ꯌꯧꯗ꯭ꯔꯤꯉꯩꯗ ꯎꯝ ꯍꯥꯏꯗꯤ ꯄꯥꯠꯇꯨꯒ ꯊꯪꯅꯅ ꯂꯝꯕꯤ ꯑꯗꯨꯝ ꯆꯠꯇ꯭ꯔꯅꯤꯀꯣ ꯀꯩꯅꯣꯅ ꯈꯥꯔꯋꯥ ꯗꯨꯀꯥꯟꯗ ꯀ꯭ꯂꯥꯁ ꯇꯦꯟ ꯑꯦꯛꯖꯥꯝ ꯂꯣꯏꯔꯛꯄꯗ ꯇꯨ ꯊꯥꯎꯖꯟ ꯅꯥꯏꯟꯇꯤꯟꯗꯅꯦꯕ ꯑꯩꯈꯣꯏꯗ ꯂꯣꯏꯕ ꯅꯨꯃꯤꯠꯇꯨꯗ ꯍꯣꯏ ꯍꯣꯁꯇꯦꯜ ꯍꯣꯁꯇꯦꯜꯒꯤ ꯇꯥꯃꯣꯅ ꯅꯨꯄꯤ ꯃꯌꯥꯝ ꯑꯩꯈꯣꯏ ꯍꯣꯁꯇꯦꯜꯗ ꯂꯩꯕ ꯅꯨꯄꯤ ꯃꯌꯥꯝꯗꯣ ꯄꯨꯕꯤ ꯚꯟꯗꯥ ꯑꯗꯨꯀꯥꯟꯗ ꯁꯟꯗꯥ ꯋꯥꯏꯔꯝ ꯑꯣꯏꯔꯛꯄꯒꯤ ꯑꯃꯝ ꯑꯉꯥꯟ ꯁꯤꯦꯟꯅꯔꯛꯄꯒꯤꯗꯣ ꯑꯗꯨꯝꯕ ꯃꯇꯝꯗ ꯑꯗꯨ ꯑꯣꯏꯕꯒꯤ ꯀꯩꯅꯣ ꯇꯧꯔꯝꯕ ꯎꯝ ꯃꯣꯏ ꯃ ꯇꯔꯨꯛ ꯇꯔꯦꯠ ꯃꯌꯥꯝ ꯑꯃ ꯍꯧꯖꯤꯛꯀꯤ ꯌꯣꯠ ꯍꯦꯛ ꯈꯥꯕꯒꯤ ꯗ ꯁꯣꯔꯣꯛꯇꯨ ꯂꯩꯔ ꯌꯧꯅ ꯈꯥꯔꯒ ꯎꯝ ꯀꯔꯤ ꯂꯩꯀꯪꯉꯣꯏ ꯀꯔꯤ ꯑꯣꯏ ꯈꯔꯁꯨ ꯁꯣ ꯂꯥꯎꯔꯒ ꯂꯩꯕ ꯃꯐꯝ ꯑꯗꯨꯋꯥꯏꯗꯨꯗ ꯃꯣꯏ ꯃꯌꯥꯝ ꯂꯩꯔꯝꯕꯅꯤꯅꯦ ꯑꯁ
ꯄꯥꯊꯤ ꯄꯥꯊꯤ ꯀꯨꯝꯊꯤ ꯑꯣꯏꯅ ꯂꯩꯕꯗ
ꯎꯝ ꯌꯦꯡꯕ ꯀꯌꯥꯝ ꯅꯨꯡꯉꯥꯏ ꯑꯗꯨ ꯑꯩꯈꯣꯏ ꯑꯗꯨꯗꯥꯏꯗꯁꯨ ꯁꯖꯤꯗꯤ ꯃꯌꯥꯝ ꯐꯥꯔꯦꯅꯤ
ꯁꯖꯤ ꯀ ꯁꯉ ꯀꯌꯥ ꯅ
ꯏꯅꯦ
ꯑꯗꯣ ꯑꯩꯅ ꯆꯠꯂꯀꯥꯟꯗꯅ ꯃꯣꯏ ꯍꯤ ꯇꯣꯡꯉꯒ ꯑꯃ ꯃꯔꯛꯇ ꯆꯠ
ꯉ ꯀꯖꯄꯗꯥꯥ
ꯑ ꯆ ꯎꯕ
ꯑꯩꯈꯣꯏꯗꯤ ꯎꯕ ꯅꯠꯇꯦ ꯗꯥꯏꯔꯦꯛ ꯅꯛꯅꯔꯦ ꯑꯩꯈꯣꯏꯗꯤ
ꯑꯗꯨꯅꯦ ꯍꯥꯏꯁꯦ ꯁꯨꯃꯥꯏꯅ ꯅꯪꯅꯔꯒꯅꯦ ꯍꯥꯏꯁꯦ ꯃꯥꯍꯛ ꯁꯨꯃꯥꯏꯅ ꯊꯤꯡꯒꯠꯂꯛꯄ ꯑ
ꯃꯌꯥꯝꯅꯦ ꯑꯩꯈꯣꯏꯗꯤ ꯂꯩꯔꯝꯃꯤꯁꯦ ꯅꯣꯏ ꯃꯔꯤ ꯅꯣꯏ ꯃꯔꯤ ꯃꯉꯥ ꯁꯖꯤ ꯁꯖꯤꯗꯤ ꯑꯗꯨꯝ ꯊꯣꯛꯄ ꯃꯥꯜꯂꯦꯗꯀꯣ
ꯑ
ꯁꯉꯥꯏꯁꯦ ꯀꯩꯕꯨꯜ ꯂꯝꯖꯥꯎꯗ ꯂꯩꯔꯤꯁꯤꯗ ꯍꯦꯟꯅ ꯂꯩꯇ ꯖꯥꯠꯂꯣ
ꯂꯩꯇꯦ ꯁꯉꯥꯏꯗ ꯏꯁꯄꯦꯁꯤꯁ ꯏꯁꯄꯤꯦꯁꯤꯁ ꯈꯔ ꯂꯩꯌꯦ ꯑꯗꯨ ꯁꯤꯗ ꯂꯩꯕꯕꯁꯤ ꯁꯤ ꯁꯤꯗꯤ ꯐꯪꯗꯕ ꯑꯇꯣꯞꯄ
ꯑꯩꯅ ꯑꯇꯣꯞꯄ ꯃꯐꯝꯗ ꯅꯠꯇꯕ ꯑꯁꯤꯗ ꯀꯩꯕꯨꯜ ꯂꯝꯖꯥꯎ ꯍꯥꯏꯁ꯭ꯔꯦ ꯂꯣꯏꯃꯛ ꯈꯥꯖꯤꯟꯕꯗꯤ ꯅꯠꯇꯦꯗꯅꯀꯣ ꯑꯁꯤꯗꯩ ꯆꯤꯡ ꯑꯃꯗ ꯆꯤꯡ ꯑꯃꯗ ꯆꯠꯂꯒ ꯑꯗꯨꯝ ꯑꯇꯣꯞꯄ ꯍꯥꯏꯗꯤ ꯃꯅꯤꯄꯨꯔꯒꯤ
ꯂꯩꯔꯣꯏ ꯂꯩꯔꯣꯏ ꯑꯗꯨ ꯃꯣꯏꯒꯤ ꯀꯩꯅꯣꯗꯣ ꯍꯦꯕꯤꯇꯦꯠꯇꯣ ꯆꯥꯟꯅꯗ꯭ꯔꯒꯗꯤ ꯗꯤ ꯌꯥꯗ ꯁꯉꯥꯏ ꯃꯣꯏꯒꯤ ꯆꯥꯛꯇꯥꯕꯝꯗꯣ
ꯎꯝ
ꯑꯗꯨꯗꯣ ꯑꯗꯨꯒꯤ ꯖꯒꯥꯗꯨ ꯅꯠꯇꯗꯤ ꯌꯥꯗꯦꯕ ꯃꯣꯏꯁꯦ ꯐꯨꯝꯗꯤ ꯃꯛ ꯀꯩꯅꯣ ꯇꯧꯗ꯭ꯔꯗꯤ ꯃꯣꯏꯒꯤ ꯑꯗꯨꯅꯦ ꯀꯩꯅꯣꯒꯤ ꯐꯖꯕꯁꯦ ꯃꯍꯧꯁꯥꯒꯤ ꯐꯖꯕꯁꯦ
ꯃꯐꯝ ꯃꯐꯝꯐꯝꯗꯨ
ꯁꯖꯤꯅ ꯃꯆꯤ ꯌꯥꯝ ꯄꯥꯟꯗꯦꯀꯣ ꯃꯆꯤ ꯑꯇ ꯄꯥꯟꯗꯦ ꯏ ꯃꯥꯅ
ꯑꯝ
ꯑꯩꯅ ꯊꯦꯡꯅꯕꯗ ꯑꯩꯈꯣꯏꯔꯣꯝꯗ ꯁꯖꯤ ꯑꯅꯤꯃꯨꯛꯇꯤ ꯐꯥꯈ꯭ꯔꯕ ꯃꯥ ꯑ ꯃꯣꯏ ꯐꯣꯔꯦꯁꯀꯤ ꯃꯤ ꯂꯥꯛꯑ ꯂꯧꯈꯠꯈꯤꯑ
ꯁꯖꯤꯁꯦ ꯐꯠꯇꯦ ꯍꯥꯏꯅ ꯁꯀꯤꯅꯥ ꯌꯥꯝ ꯄꯤ ꯍꯥꯏꯅꯤ
ꯀꯔꯤ
ꯁꯖꯤ ꯊꯣꯛꯄꯁꯦ
ꯎꯝ
ꯁꯀꯤꯅꯥꯒꯨꯝꯕ ꯌꯥꯝ ꯊꯣꯛꯄꯤ ꯍꯥꯏꯕ ꯍꯥꯏꯗꯤ ꯗꯁꯥꯒꯨꯝꯕ ꯇꯥꯕ ꯈꯣꯠꯄꯒꯤ ꯀꯩꯅꯣꯒꯤ
ꯑꯗꯣ ꯑꯩꯈꯣꯏꯒꯤ ꯕꯣꯕꯣꯛ ꯑꯣꯏꯅ ꯂꯩꯕ ꯁꯤꯇꯄꯨꯔꯒꯤ ꯌꯨꯝꯗꯣ ꯑꯗꯨꯗꯤ ꯆꯤꯡꯈꯣꯡ ꯑꯣꯏꯌꯦꯕꯀꯣ ꯑꯗꯨꯗꯗꯤ ꯤꯗꯤꯉꯔ ꯑꯗ
ꯁꯤꯇꯄꯨꯔ
ꯎꯝ ꯃꯣꯏ ꯀꯩꯅꯣ ꯑꯣꯏꯕꯅꯤꯅ ꯆꯤꯡꯌꯥ ꯑꯣꯏꯕꯅꯤꯅ ꯑꯗꯨꯝ ꯀꯨꯝꯊꯔꯛꯄ ꯄꯗꯣ ꯅꯨꯡꯗꯥꯡ ꯊꯦꯡꯀꯥꯟꯗ ꯍꯝ
ꯁꯇꯕꯗ ꯂꯩꯕ ꯅꯨꯡꯉꯥꯏꯕ꯭ꯔꯣ
ꯌꯥꯝ ꯆꯛꯄꯅꯦ
ꯎꯝ ꯆꯦꯆꯦꯅ ꯏ ꯄꯥꯟꯅꯅꯤꯡꯗꯦ ꯍꯥꯏꯁꯤꯅ ꯀꯩ ꯃꯔꯝꯒꯤꯅꯣ
ꯋꯥꯅꯤꯅ ꯋꯥꯅꯤ ꯍꯥꯏꯗꯤ ꯑꯗꯨ ꯀꯩꯅꯣꯗ ꯂꯩꯔꯦ ꯋꯥꯅꯤ ꯈꯣꯠꯅꯤ ꯍꯥꯏꯕꯩ ꯅꯠꯇꯕ ꯍꯥꯏꯗꯤ ꯁꯨꯝ ꯇꯧꯅꯔꯤꯕ ꯃꯇꯝꯒꯤ ꯀꯩꯅꯣ ꯈꯨꯠꯇ ꯍꯧꯖꯤꯗ
ꯍꯥ ꯑꯗꯨ ꯀꯤꯌꯦꯗꯅ ꯔꯤꯛꯁ ꯂꯥꯟꯁꯤꯁꯨ ꯊꯦꯡꯅꯗꯕ ꯌꯥꯕ꯭ꯔꯥꯅꯦꯗ
ꯄꯈꯠꯇꯅ ꯇꯧꯔꯤꯅꯦ
ꯅꯗꯤ ꯀꯥꯏ ꯅꯪ ꯅꯗꯤ ꯀꯥꯏ ꯈꯂꯕ
ꯈꯪꯗꯦ ꯑꯩꯗꯤ ꯃꯇꯝꯒꯤ ꯑꯑꯣꯟꯕꯗ ꯑꯗꯨꯝ ꯂꯣꯏꯅꯔꯒ ꯆꯠꯀꯅꯤ
ꯎꯝ ꯅꯪꯗꯤ ꯄꯨꯔꯤꯕ ꯏꯆꯦꯜꯁꯤꯅ ꯆꯠꯄ ꯃꯥꯏꯀꯩꯗ ꯑꯗꯨꯝ ꯆꯠꯂꯅꯤ
ꯎꯝ
ꯑ ꯅꯪ ꯏꯟꯁꯤꯀ꯭ꯋꯦꯟꯁꯀꯤ ꯃꯈꯥ ꯄꯣꯟꯗꯕꯅꯤ ꯅꯪꯁꯦ ꯑ ꯄꯣꯂꯣꯏ ꯍꯥꯏꯕꯁꯤ ꯀꯌꯥ ꯊꯣꯏꯗꯣꯛꯇꯕ
ꯐꯌꯦꯡ ꯈꯟꯕ꯭ꯔꯥ ꯐꯠꯇꯦꯜꯅ ꯈꯟꯕ꯭ꯔꯣ ꯄꯣꯂꯣ ꯌꯥꯝ ꯈꯟꯕꯁꯦ
ꯈꯪꯗꯦ ꯑꯩꯗꯤ ꯑꯦ ꯑꯗꯨꯅ ꯄꯨꯔꯤꯕ ꯏꯆꯦꯜꯅꯅ ꯄꯨꯔ ꯆꯠꯀꯅꯤ ꯍꯥꯏꯕ ꯅꯠꯇꯦ ꯑꯗꯨꯝ ꯃꯇꯝꯁꯤꯒꯤ ꯊꯣꯛꯂꯛ ꯊꯣꯛꯂꯛꯄꯗꯨꯗ ꯑꯗꯨꯝ ꯑꯩꯁꯨ ꯑꯗꯨꯗ ꯑꯐꯕꯗ ꯑꯗꯨ ꯑꯐꯕ ꯇꯔꯨꯛ ꯈꯜꯂꯒ ꯇꯧꯅꯤꯅ ꯍꯥꯏꯕꯅꯦ ꯀꯩꯅꯣ ꯑꯦ ꯑꯗꯨꯗꯤ ꯃꯤꯑꯣꯏꯕ ꯑꯃ ꯑꯣꯏꯔꯗꯤ ꯑꯗꯨꯝ ꯇꯧꯗꯣꯏ ꯅꯠꯇ꯭ꯔꯣ ꯃꯇꯝꯒꯤ ꯀꯩꯅꯣꯝꯃ ꯊꯣꯛꯂꯛꯄ ꯍꯥꯏꯁꯤ ꯁꯤꯒꯤ ꯌꯥꯎ ꯏꯣ ꯌꯥꯎꯣ ꯑꯟꯖꯗ ꯇꯧꯔꯒ ꯆꯠꯂꯒ ꯑꯗꯨꯗ ꯐꯩꯌꯦ ꯐꯠꯇꯦ ꯍꯥꯏꯕ ꯗꯤꯁꯤꯖꯟꯗꯨ ꯏꯁꯥꯅ ꯂꯦꯞꯆꯔꯒ ꯇꯧꯗꯣꯏ ꯅꯠꯇ꯭ꯔꯣ
ꯃꯤꯑꯣꯏꯕ ꯑꯃꯅꯤꯅ ꯑꯩꯅ ꯍꯥꯏꯅꯤꯡꯉꯤꯁꯤꯅ ꯅꯪꯒꯤꯁꯨ ꯀꯩ ꯋꯥꯈꯜ ꯂꯩꯒꯦ ꯀꯩ ꯃꯣꯠ ꯂꯩ ꯀꯌꯦꯗꯅꯤꯗ
ꯍ
ꯑꯩꯒꯤꯁꯨ ꯁꯤꯁꯤ ꯆꯥꯎꯔꯥꯛꯄ ꯑꯁꯤ ꯁꯤꯃ ꯂꯩ ꯁꯤꯃ ꯂꯩ ꯁꯤꯃ ꯂꯩ ꯍꯥꯏꯕꯗꯨꯃ ꯄ꯭ꯂꯥꯟ ꯑꯦꯗꯨ ꯌꯥꯗ꯭ꯔꯒꯅ ꯄ꯭ꯂꯥꯟ ꯕꯤ ꯑꯃ ꯄ꯭ꯂꯥꯟ ꯕꯤꯗꯨ ꯌꯥꯗ꯭ꯔꯒꯅ ꯄ꯭ꯂꯥꯟ ꯁꯤ ꯑꯃ ꯑꯗꯨꯃꯥꯢꯅ
ꯄ꯭ꯂꯥꯟ ꯅꯛꯑꯦꯗ ꯑꯩꯒꯤꯗꯤ ꯄꯩꯁꯥ ꯍꯥꯟꯅ ꯄꯥꯏꯕ ꯄꯩꯁꯥꯁꯦ ꯇꯥꯟꯕ ꯐꯖꯅ ꯌꯥꯔꯤꯉꯩ ꯇꯥꯟꯁꯤꯟꯕ ꯌꯨꯝ ꯀꯩ ꯁꯥꯕ ꯏꯁꯥꯒꯤ ꯂꯨꯍꯣꯡꯅꯕꯒꯤ ꯑꯎꯟꯄꯣꯠ ꯀꯩꯀꯥ ꯏꯁꯥꯅ ꯃꯤꯉꯣꯟꯗꯒꯤ ꯁꯤꯀꯤ ꯑꯃꯇ ꯄꯨꯕ ꯉꯝꯗꯅ ꯄꯨꯕ ꯌꯥꯎꯗꯅ ꯇꯥꯟꯕ ꯉꯝꯁꯤꯟꯕ ꯑꯗꯨꯀꯥꯟꯗꯥ ꯍꯣꯡꯅꯤ ꯅꯠꯇ꯭ꯔꯗꯤ ꯍꯣꯡꯉꯣꯏ
ꯀꯅꯥ ꯍꯣꯡꯗꯣꯏꯕ
ꯈꯪꯗꯦ ꯑꯗꯨꯗꯤ ꯃꯇꯝꯗꯨꯗ ꯂꯥꯛꯄ ꯅꯨ ꯄꯥꯜꯂꯨꯍꯧꯗ
ꯑꯣ ꯅꯪꯒꯤ ꯁꯤ ꯅꯪꯒꯤ ꯅꯨꯄꯥꯗꯨ ꯉꯥꯏꯃꯤꯟꯅꯕꯒ ꯆꯞ ꯃꯥꯅꯔꯦꯅꯦ ꯑꯩꯒ
ꯎꯝ ꯎꯝ ꯌꯥꯔꯦꯍꯦ ꯀꯩꯅꯣ
ꯈꯩꯕꯨꯜ ꯂꯝꯖꯥꯎꯒꯤ ꯃꯝꯃꯝꯂꯣꯏ ꯌꯥꯔꯣ ꯅꯪꯗꯤ ꯁꯉꯥꯏꯌꯣ
ꯀꯩꯕꯨꯜ ꯂꯝꯖꯥꯎ ꯅꯦꯁꯅꯦꯜ ꯄꯥꯔꯛ ꯀꯩꯕꯨꯜ ꯂꯝꯖꯥꯎ ꯅꯦꯁꯅꯦꯜ ꯄꯥꯛꯁꯦ ꯅꯦꯁꯅꯦꯜ ꯄꯥꯔꯛꯇ ꯃꯈꯜ ꯑꯅꯤ ꯁꯨꯕꯗꯣ
ꯁꯨꯗꯦ
ꯁꯨꯢꯌꯦ ꯑꯗꯨꯒ ꯀꯩꯅꯣ ꯁꯦꯡ ꯆꯨꯔꯤ ꯍꯥꯏꯕ ꯑꯃꯒ
ꯋꯥꯏꯜ ꯂꯥꯏꯐ ꯁꯦꯡꯆꯨꯔꯤ
ꯎꯝ ꯑꯗꯨꯒ ꯑꯃꯗꯨꯅ ꯀꯩꯅꯣ
ꯅꯦꯁꯅꯦꯜ ꯄꯥꯔꯛ ꯕꯣꯇꯅꯤꯀꯦꯜ ꯒꯥꯔꯗꯦꯟ
ꯅꯦꯁꯅꯦꯜ ꯄꯥꯔꯀ ꯋꯥꯏꯜ ꯋꯥꯢꯜ ꯋꯥꯢꯜ ꯂꯥꯏꯐ ꯁꯦꯡꯆꯨꯔꯤꯒꯒꯤ ꯈꯦꯠꯅꯕꯗꯣ
ꯋꯥꯏꯜ ꯂꯥꯏꯐꯇꯅꯅꯦ ꯋꯥꯏꯜ ꯂꯥꯏꯐ ꯁꯦꯡꯆꯨꯔꯤꯁꯤꯅ
ꯑꯀꯛꯅꯕ ꯃꯐꯝ ꯑꯃꯗ ꯑꯩꯈꯣꯏꯅ ꯍ꯭ꯌꯨꯃꯦꯟꯅ ꯀꯩꯅꯣ ꯇꯧꯔꯒ ꯁꯦꯝꯖꯕ
ꯁꯥꯉꯥꯗꯣ ꯃꯦꯟꯂꯤ ꯁꯥꯉꯥꯁꯦ
ꯃꯥꯅꯦ ꯁꯥ ꯉꯥꯗꯨꯅꯦ ꯍꯥꯏꯖꯦ ꯄ꯭ꯔꯣꯇꯦꯛ ꯇꯧꯔꯒ ꯑꯀꯛꯅꯕ ꯃꯐꯝꯗ ꯅꯦꯆꯔꯦꯜꯒꯤ ꯀꯩꯅꯣ ꯇꯧꯕ ꯃꯐꯝ ꯅꯠꯇꯦ ꯍꯥꯏꯕ
ꯑꯗꯨꯁꯨ ꯋꯥꯏꯜ ꯂꯥꯏꯐꯁꯨ ꯋꯥꯏꯜ ꯂꯥꯏꯐꯁꯨ ꯅꯦꯆꯔꯦꯜꯅꯤ ꯀꯩꯅꯣꯁꯨ ꯅꯦꯆꯔꯦꯜꯅꯤ ꯆꯞ ꯃꯥꯟꯅꯩꯌꯦ ꯃꯣꯏꯁꯦ ꯑꯩꯈꯣꯏꯅ ꯏꯟꯁꯥꯏꯠꯇꯨ ꯀꯧꯏꯤ
ꯃꯥꯅꯗꯕꯅꯤꯗꯥ
ꯑꯗꯨ ꯑꯩꯅ ꯍꯥꯏꯔꯛꯈꯤ ꯑꯗꯨ ꯀꯩꯅꯣꯒꯤꯗꯨꯅ ꯅꯦꯁꯅꯦꯜ ꯄꯥꯛꯁꯤꯅ ꯃꯥꯒꯤ ꯍꯦꯕꯤꯇꯦꯠꯇꯨꯅꯦꯕ ꯈꯟꯖꯥꯕ ꯇꯧꯗꯣꯏꯁꯦ ꯋꯥꯔꯤꯅꯤ ꯍꯧꯖꯤꯛ ꯀꯩꯕꯨꯜ ꯂꯝꯖꯥꯎ ꯍꯥꯏꯔꯣ ꯀꯩꯕꯨꯜ ꯂꯝꯖꯥꯎꯁꯦ ꯐ꯭ꯂꯣꯇꯤꯡ ꯄꯥꯛ ꯂꯩꯗꯅ
ꯎꯝ
ꯁꯤꯒꯤ ꯍꯦꯕꯤꯇꯦꯠꯁꯤꯅꯦꯕ ꯀꯟꯖꯥꯔꯕ ꯇꯧꯅꯕ ꯇꯧꯔꯤꯁꯤ ꯑꯁꯦꯡꯕꯩꯗꯤ ꯁꯉꯥꯏ ꯀꯟꯖꯥꯕ ꯇꯧꯅꯕ ꯅꯠꯇꯦ ꯇꯦꯕ ꯀꯩꯅꯣꯁꯦ ꯀꯩꯕꯨꯜ ꯂꯝꯖꯥꯎꯁꯦ ꯒ꯭ꯌꯥꯟ ꯇꯥꯔꯕꯣ
ꯎꯝ
ꯑꯗꯨꯗ ꯀꯩꯕꯨꯜ ꯁꯥ ꯀꯩꯅꯣ ꯂꯩꯖꯕꯩ ꯋꯥꯅꯦꯕ ꯁꯉꯥꯏ ꯅꯨꯡꯉꯥꯏ ꯂꯩꯖꯕꯩ ꯋꯥꯅꯦꯕ ꯑꯁꯦꯡꯕꯗꯤ ꯐ꯭ꯂꯣꯇꯤꯡ ꯄꯥꯔꯛꯁꯤꯅꯦꯕ ꯀꯟꯖꯥꯔꯕ ꯇꯧꯅꯕ ꯇꯧꯔꯤꯁꯤꯦ
ꯃꯅꯤꯄꯨꯔꯗꯁꯨ ꯀꯩꯅꯣꯝꯃ ꯃꯅꯤꯄꯨꯔꯗ ꯀꯥꯏꯗꯅꯣ ꯑꯃ ꯋꯥꯏꯜ ꯂꯥꯏꯐ ꯁꯦꯡꯆꯨꯔꯤ ꯑꯃ ꯂꯩꯗꯥꯏꯅꯦ
ꯀꯥꯏꯂꯝ ꯀꯥꯏꯂꯝ ꯋꯥꯏꯜ ꯂꯥꯏꯐ ꯁꯦꯡꯆꯨꯔꯤ ꯆꯨꯔꯆꯥꯟꯄꯨꯔ ꯂꯣꯝꯗ꯭ꯔ ꯀꯩꯅꯣ ꯑꯣꯏ
ꯅꯠꯇꯕ ꯁ꯭ꯋꯥꯏꯗꯁꯨ ꯑꯃ ꯑꯗꯨꯗꯣ ꯑꯣꯟꯊꯣꯛꯑꯅꯤ ꯍꯥꯏꯕ꯭ꯔꯥ ꯀꯩꯅꯣꯝꯃ ꯍꯥꯏꯗꯤ ꯑꯁꯣꯝꯒꯤ ꯌꯥꯅ ꯇ ꯄꯗꯁꯋꯥ ꯀꯥꯏꯗꯅꯣ ꯑꯦꯔꯤꯌꯥ ꯑꯃꯁꯨ ꯑꯣꯟꯗꯤ ꯑꯣꯟꯗ꯭ꯔꯤ ꯑꯣꯜꯂꯅꯤ ꯍꯥꯏꯕ ꯑꯃ ꯂꯩꯕ ꯃꯥ
ꯁꯤꯅꯨꯡꯉꯩꯒꯤ ꯀꯩꯅꯣꯗꯨꯔꯣ ꯃꯥꯏꯒ꯭ꯔꯦꯇꯣꯔꯤ ꯕꯥꯔꯠꯀꯤ ꯀꯩꯅꯣ ꯇꯧꯕꯩꯗꯨꯔꯣ
ꯑꯗꯨ ꯔꯈꯁꯤꯤ
ꯄꯥꯠꯂꯣꯝꯗ ꯀꯩꯅꯣ ꯂꯩꯕꯗꯧ ꯑꯗꯨꯗꯩꯗꯨꯗ ꯃꯣꯏꯒꯤ ꯀꯩꯅꯣꯒꯤ ꯕꯥꯔꯠ ꯁꯦꯡꯆꯨꯔꯤ ꯍꯥꯏꯕ꯭ꯔ ꯀꯩꯅꯣꯝ ꯁꯥꯅꯤ ꯁꯦꯝꯅꯤꯅ ꯇꯧꯏ
ꯍꯥꯥ
ꯎꯝ
ꯀꯩꯕ
ꯊꯤꯅꯨꯡꯉꯩꯒꯤꯗꯅꯦ ꯄꯥꯇꯣꯟ ꯂꯣꯝꯗ ꯁꯣꯝ ꯄꯥꯠꯂꯣꯝꯗ ꯀꯩꯅꯣ ꯂꯩꯗꯅ ꯑꯗꯣꯝꯗ ꯎꯆꯦꯛ ꯌꯥꯝ ꯇꯥꯏ ꯍꯥꯏꯕꯅꯦꯕ
ꯎꯝ
ꯑꯗꯨꯗꯒꯤꯗꯨꯗ ꯕꯣꯠꯀꯤ ꯁꯦꯡꯆꯨꯔꯤ ꯑꯃ ꯁꯥꯒꯠꯄꯅꯤ ꯀꯥꯏꯅ ꯇꯧꯕꯅꯦ
ꯑꯗꯨꯏꯗꯨꯔꯥ ꯈꯪꯗꯦ
ꯂꯩꯀꯣꯏ ꯄꯥꯠ ꯁꯤ ꯀꯥꯏꯗꯅ ꯂꯩꯕꯁꯦ
ꯂꯧꯀꯣꯏ ꯏꯄꯥꯥꯇꯤ ꯕꯤꯁꯅꯨꯄꯨꯔꯗ
ꯇꯧꯕꯜꯗ
ꯑꯆꯥ
ꯇꯧꯕꯨꯜ ꯃꯌꯥꯗ ꯃꯥꯜꯂꯦ
ꯎꯝ ꯀꯩꯩꯅꯣ ꯇꯣ ꯗꯤꯁꯇ꯭ ꯍꯣꯁꯄꯤꯇꯥꯜ